ꯀꯔꯤ ꯇꯧꯋꯤꯅꯣ
ꯑꯗꯨꯝ ꯂꯩꯔꯦ
ꯃꯥꯂꯦꯗ
ꯎꯝ
ꯊꯕꯥꯛ ꯇꯎꯕ ꯃꯥꯜꯂꯦꯕ ꯅꯪ꯫
ꯇꯧꯗꯦ ꯑꯗꯨꯝ ꯐꯝꯃꯤꯇꯦ
ꯅꯨꯡꯁꯥ ꯁꯥꯕ꯭ꯔꯥ
ꯎꯝ ꯅꯨꯡꯁꯥꯗꯤ ꯁꯥꯥꯗꯦꯗ ꯑꯗꯨꯝ ꯏꯪꯉꯤꯗ
ꯑꯣ ꯐꯩꯌꯦꯅꯦ ꯑꯈꯣꯏꯗꯗꯤ ꯅꯨꯡꯁꯥ ꯁꯥꯏ꯫
ꯑꯣ ꯁꯤ ꯐꯥꯏꯞ ꯃꯤꯅꯤꯠꯇꯒꯨꯝꯕ ꯀꯣꯜ ꯇꯠꯇꯕ ꯌꯥꯎ ꯌꯥꯗ꯭ꯔꯣ꯫
ꯐꯥꯏꯞ ꯃꯤꯅꯤꯠꯀꯨꯝꯕꯗ ꯐꯣꯜ ꯀꯠ ꯇꯧꯖꯤꯀꯣ ꯌꯦꯡꯖꯤꯀꯣ꯫
ꯌꯥꯏ ꯍꯥꯏꯕ꯭ꯔꯥ-
ꯈꯪꯗꯦꯗ ꯑꯗꯨꯝ ꯌꯦꯡꯖꯦ ꯍꯥꯏꯕꯅꯦ
ꯌꯥꯗꯕ ꯃꯥꯜꯂꯦ
ꯉꯥꯏꯒꯣ
ꯋꯥꯔꯤ ꯁꯥꯟꯅꯔꯔꯣꯏ ꯁꯤꯗꯁꯨ ꯫ ꯋꯥꯔꯤꯁꯦ ꯂꯩꯇ꯭ꯔꯦ ꯋꯥꯔꯤꯁꯦ ꯂꯩꯗꯤ ꯂꯩꯇ꯭ꯔꯦ
ꯑꯩ ꯗꯨꯝ ꯀꯣꯜ ꯊꯥꯝꯃꯒ ꯀꯣꯜ ꯇꯧꯕ ꯌꯥꯅ ꯐꯨꯜꯕꯦꯛ ꯇꯧ ꯇꯥꯕ꯭ꯔꯣ
ꯕꯣꯏ ꯎꯝ ꯅꯦꯠꯋꯥꯛ ꯆꯞꯄ ꯒꯦꯝ ꯁꯥꯅꯩ ꯀꯩꯒꯤꯅꯣ ꯐꯖꯟꯅ ꯍꯥꯏꯌꯨ ꯇꯥꯗꯦ꯫ ꯅꯪꯗꯤ ꯀꯣꯂꯦꯖ ꯂꯣꯏꯔꯗꯤ ꯀꯩ ꯊꯕꯛ ꯇꯧꯗꯣꯏꯅꯣ꯫
ꯂꯣꯍꯣꯡꯈ꯭ꯔꯅꯤ
ꯍꯥꯏꯔꯦ ꯑꯗꯨꯗꯤ
ꯂꯣꯍꯣꯡꯉ ꯌꯨꯝꯗ ꯂꯩꯒꯅꯤ꯫
ꯕꯦꯜ ꯊꯥꯔꯒ__ ꯂꯣꯏꯔꯒ ꯊꯕꯛ ꯇꯧꯗ꯭ꯔꯥꯗꯤ ꯌꯥꯗꯦꯅ ꯌꯥꯅꯤꯡꯉꯥꯏ ꯂꯩꯇꯕ ꯅꯣꯏꯗꯤ ꯃꯤ ꯀꯌꯥꯔꯣ ꯅꯣꯏꯒꯤ ꯐꯦꯝꯂꯤꯗꯤ
ꯃꯤ ꯇꯔꯨꯛ
ꯅꯪꯅ ꯑꯥ
ꯑꯥ ꯌꯦꯡꯒꯦꯁꯦ
ꯑꯣ ꯁꯤ ꯅꯨꯄꯥ ꯍꯥꯏꯕꯗꯣ ꯇꯥꯕ꯭ꯔꯣ
ꯍꯣꯏ
ꯑꯦꯂꯚꯦꯟ ꯄ꯭ꯂꯁ ꯃꯤꯅꯤꯠ ꯑꯗꯨꯝ ꯀꯣꯜ ꯇꯧꯔꯗꯤ ꯑꯥ ꯄꯦꯃꯦꯟꯗꯨ ꯈꯔꯥ ꯌꯥꯝꯒꯅꯤ ꯍꯥꯏ ꯃꯥ ꯃꯣꯏ ꯍꯥꯏꯕꯗꯨ
ꯎꯝ ꯃꯥꯏ ꯔꯤꯒꯨꯂꯔ ꯑꯣꯏꯕ꯭ꯔꯥ ꯅꯣꯏꯒꯤꯗꯤ
ꯀꯔꯤꯅꯣ
ꯃꯥꯏ ꯔꯤꯒꯤꯂꯔ ꯑꯣꯏꯕ꯭ꯔꯥ ꯍꯥꯏꯕ ꯃꯦꯇꯔ꯭ꯤꯛ ꯃꯦꯇꯔ꯭ꯤꯛ
ꯅꯪꯒꯤ ꯅꯍꯥꯟ ꯔꯤꯒꯨꯂꯔ ꯇꯧꯗ꯭ꯔꯣ
ꯇꯧ ꯊꯥ
ꯇꯧꯗꯦ ꯍꯧꯖꯤꯛ ꯀꯥꯟ ꯎꯝ ꯏꯂꯦꯛꯇꯔ꯭ꯤꯛ ꯁꯦꯡꯕꯒꯤꯗꯤ
ꯑꯣ
ꯑꯦꯡꯂꯤꯁ ꯀꯥꯕꯥ ꯑꯣꯏꯔꯒ ꯂꯨꯍꯣꯡꯉꯥꯅꯤ ꯅꯨꯄꯤꯗꯤ ꯂꯩꯔꯕꯣ
ꯁꯤꯁ ꯔꯣꯃꯩ ꯅꯤꯀꯣ ꯅꯪ
ꯅꯣꯏꯒꯤꯅꯦ ꯃꯩꯇꯩ ꯂꯣꯟ ꯐꯖꯅꯥ ꯍꯩꯇꯦ ꯌꯥꯝ ꯈꯣꯏꯕꯅꯦꯕ
ꯅꯪ ꯀꯔꯤ ꯀꯔꯤꯕ
ꯃꯩꯇꯩꯂꯣꯟ ꯍꯥꯏꯕꯗꯣ ꯑꯩꯅ ꯃꯩꯇꯩꯂꯣꯟ ꯍꯥꯏꯕꯗꯣ ꯌꯥꯝ ꯈꯣꯏꯕꯅꯦꯕ
ꯑꯁ ꯌꯥꯏ ꯍꯥꯏꯕꯁꯨ ꯈꯣꯏꯔꯦ ꯅꯪ ꯔꯣꯃꯩ ꯔꯣꯃꯤꯟꯀꯣ
ꯍꯣꯏ ꯍꯣꯏ
ꯑꯣ
ꯃꯥꯅꯦ
ꯁꯤ ꯁꯤ ꯅꯨꯡꯉꯥꯏꯕ꯭ꯔꯣ ꯑꯥ
ꯈꯪꯗꯦ ꯑꯩꯗꯤ ꯉꯔꯡꯅ ꯇꯧꯕꯅꯦ
ꯉꯁꯥꯏ ꯒꯔꯨ꯭ꯞ ꯒꯔꯨ꯭ꯞ ꯆꯥꯗꯣ ꯎꯕ꯭ꯔꯣ
ꯎꯝ
ꯅꯪꯗꯤ ꯄꯦꯃꯦꯟ ꯈꯛꯇꯥ ꯈꯜꯂꯝꯃꯤꯅꯦ ꯅꯨꯄꯤꯖꯨ ꯅꯨꯄꯤꯁꯨ ꯐꯪꯈ꯭ꯔꯦ ꯍꯥꯏ ꯉꯔꯥꯡꯅ ꯃꯤ ꯁꯤꯡꯖꯨ
ꯎꯝ ꯎꯝ ꯅꯝꯃꯤ ꯀꯂꯁ ꯍꯔꯤ ꯇꯗꯅꯦ
ꯎꯝꯃꯤ ꯀꯔꯤꯡ ꯆꯤꯗꯦ
ꯑꯗꯨꯝ ꯀꯥꯕ꯭ꯔ
ꯍ ꯇꯥꯏꯃꯤꯗꯤ ꯑꯗꯨꯃꯤ ꯀꯣꯏ ꯍꯣꯏ ꯇꯠ ꯆꯠꯅꯤꯡꯗ꯭ꯔꯗꯤ ꯑꯗꯨꯝ ꯂꯩꯅꯤ ꯀꯅꯥ ꯑꯩꯕꯨꯗꯤ ꯆꯠꯅꯤꯡꯕ ꯌꯥꯎꯕꯅꯦ
ꯅꯟꯅ ꯇꯦꯔ ꯅꯪꯦ ꯅ ꯆꯦꯅ ꯅꯅꯥꯕꯦ ꯀ ꯌꯥꯗꯣ
ꯑ ꯑꯩꯕꯨ ꯏꯁꯤꯡ ꯍꯥꯏꯕ ꯌꯥꯕꯅꯦ
ꯑ
ꯁꯤꯒꯨꯝꯣ ꯍꯕꯤꯕꯤ ꯌꯥꯕꯣ ꯍꯥꯗ
ꯍꯕ ꯌꯥꯅꯤꯅ ꯎꯝ ꯑꯗꯨꯝ
ꯑ ꯍꯥꯏꯔ
ꯌꯦꯟ ꯉꯥꯛꯇ ꯍꯥꯏꯕ ꯑꯩꯅ
ꯑꯦꯝ ꯑꯦꯜꯁ ꯁꯥꯅꯥꯕ ꯅꯨꯡꯉꯥꯏꯕ꯭ꯔꯣ ꯍꯥꯏꯕꯅꯦ
ꯃ ꯍꯧꯖꯤꯦ ꯆ ꯑ꯭ꯔꯒꯅꯤꯅ ꯀꯂ
ꯎꯝ
ꯅꯪ ꯁꯥꯅꯥꯗꯣꯏꯔꯣ ꯃꯦꯜ ꯑꯣ ꯐꯔꯦ ꯑꯗꯨꯗꯤ ꯍꯣꯔꯦꯟ ꯑꯣꯏꯅ ꯇꯧꯔꯁꯦ
ꯎꯝ ꯅꯪꯒꯤ ꯑ ꯍꯣꯏ ꯐꯔꯦ ꯐꯔꯦ ꯑꯗꯨꯗꯤ
ꯎꯝ
ꯎꯝ